ꯍꯜꯂꯣ
ꯎꯝ ꯁꯥꯟꯅꯔꯤꯉꯥꯏꯗ ꯁꯥꯟꯅꯍꯧꯔꯁꯦꯅ ꯇꯧꯔꯛꯑꯕꯅꯤ ꯍꯦꯛꯇ
ꯃꯥꯅꯤ ꯃꯥꯅꯤ ꯀꯩꯁꯨ ꯀꯥꯏꯗꯦ ꯇꯧꯔꯛꯑꯣ ꯇꯧꯔꯛꯑꯣ ꯁꯥꯟꯅꯉꯩ ꯁꯥꯟꯅꯍꯧꯕꯅ ꯐꯩ
ꯎꯝ ꯀꯨꯏꯔꯦ ꯍꯥꯏꯌꯦꯕ ꯃꯥꯥꯏ ꯂꯩꯕ ꯍꯥꯏꯅ ꯍꯥꯏ
ꯏꯗꯣ
ꯑꯥ ꯋꯥꯟ ꯐꯤꯐꯇꯤꯗ ꯂꯩꯈꯤꯅꯦ꯫
ꯀꯨꯒꯤ
ꯍꯣꯏ ꯍꯣꯏ ꯃꯣꯏꯒꯤ ꯃꯥꯁꯇꯔ ꯀꯥꯔꯤꯉꯩꯗ ꯐꯤꯜ ꯆꯠꯄ ꯍꯥꯏꯕ ꯄꯤꯛꯅꯤꯛ ꯆꯠꯄꯗ ꯑꯗꯨꯒꯤ
ꯑꯉꯥꯡ ꯍꯥꯏꯁꯦ ꯀꯔꯝꯕ ꯑꯉꯥꯡꯅꯣ
ꯄꯨꯨꯁꯄꯥ ꯃꯅꯥꯎꯄꯤ
ꯑꯣ ꯑꯗꯨꯗꯤ ꯀꯨꯏꯔꯦ ꯇꯥꯏꯌꯦ ꯄꯣꯁ ꯇꯥꯏꯑ ꯑꯗꯨꯒꯤꯅꯦ ꯑꯩꯅ ꯆꯥꯝ ꯌꯥꯡꯈꯩꯗ ꯁꯨꯐꯝ ꯐꯪꯉꯔꯣ
ꯎꯝ ꯑꯗꯨꯒ ꯍꯥꯏꯗꯤ ꯍꯦꯟꯅ ꯋꯥꯡꯕꯅꯤ ꯐꯥꯏꯚ ꯏꯟꯁ ꯑꯣꯏꯗꯣꯏꯅꯦꯕ ꯃꯥꯏꯒꯤꯗꯣ ꯑꯗꯨꯅ ꯆꯠꯄ ꯀꯥꯟꯗꯗꯤ ꯄꯦꯟꯁꯤꯜ ꯑꯣꯏꯕꯒꯤ ꯈꯔ ꯅꯨꯡꯉꯥꯏꯇꯕꯗꯣ
ꯍꯣꯏ ꯄꯦꯟꯁꯤꯜꯒꯗ ꯇꯣ
ꯑ
ꯃꯣꯏ ꯐꯔꯦ ꯑꯃꯃꯝ ꯑꯗꯨꯃꯥꯏꯅ ꯇꯦ ꯇꯦ ꯅꯪꯒꯤꯗꯤ ꯑꯩ ꯃꯁꯛꯄꯨ ꯎꯗ꯭ꯔꯦ ꯀꯔꯝ ꯀꯔꯝꯕ ꯂꯩꯒꯦ ꯈꯪꯗ꯭ꯔꯦꯕ ꯅꯪꯒꯤ ꯈꯣꯡꯎꯞꯇꯗꯤ
ꯑꯩꯒꯤꯗꯣ ꯎ ꯍꯧꯖꯤꯛꯀꯤ ꯄꯨꯕ ꯊꯥꯡꯕꯗ ꯎꯞꯄꯗꯣ ꯑꯗꯨꯒꯤ ꯏꯁꯇꯥꯏꯜꯗꯨꯗꯤ ꯑꯣꯏꯗꯣꯏꯅꯦꯕ ꯑꯗꯣ ꯑꯩꯒꯤꯗꯨꯅ ꯒꯜꯂꯤꯒꯤ ꯑꯔꯪꯕ ꯌꯥꯎꯕꯤꯗꯣ ꯅꯨꯡ ꯊꯤꯟꯕꯤ
ꯎꯝ ꯎꯝ
ꯑꯗꯨꯅ ꯂꯣꯏꯔꯦ ꯑꯩꯒꯤ ꯑꯋꯥꯡꯕꯩ
ꯐ꯭ꯂꯦꯠ ꯑꯃꯈꯛ ꯈꯤ ꯇꯪ ꯃꯉꯥꯗ ꯐ꯭ꯂꯦꯠ ꯃꯥꯟꯕꯤꯒꯦ ꯑꯣ ꯑꯣ
ꯂꯩꯔꯒ ꯄꯨꯔꯗ ꯑ ꯂꯩꯔꯒ ꯁ꯭ꯋꯥꯏꯗ ꯊꯝꯗꯤ ꯊꯝꯉꯝꯗꯦꯅꯤꯀꯥꯗꯤ ꯎꯍꯧꯕꯅꯤ ꯄꯨꯁꯄꯥꯁꯨ ꯎꯍꯧꯕꯅꯤ ꯕꯖꯦꯁꯔꯤꯒ ꯂꯩꯃꯤꯟꯅꯔꯛꯄꯅꯤ ꯑꯪꯒꯤꯇꯥ ꯂꯨꯍꯣꯡꯡꯂꯝꯗꯥꯏꯗ ꯃꯃꯥꯡ ꯆꯍꯤꯒꯤ ꯁꯨꯡꯉꯩ ꯃꯇꯝ
ꯎꯝ ꯈꯣꯡꯉꯞꯅꯦꯅ ꯈꯣꯡ ꯑꯩ ꯅꯍꯥꯟ ꯒꯥꯂꯤꯗꯒꯤ ꯑꯩꯁꯨ ꯑꯃ ꯂꯩꯕꯅꯦ
ꯎꯝ
ꯒꯥꯂꯤꯗꯒꯤ ꯑꯅꯤꯕꯨꯗꯤ ꯂꯩꯔꯛꯑꯦ
ꯑꯗꯨꯅꯦꯀꯣ ꯍꯥꯏꯗꯤ ꯃꯣꯏ ꯎ ꯆꯣꯡꯉꯥ ꯆ ꯆꯠ ꯀꯌꯥꯂ ꯍꯋꯦ ꯄꯩꯁꯥ
ꯆꯥꯝꯃꯉꯥ ꯌꯥꯡꯈꯩ ꯑꯃꯅ ꯆꯥꯇ꯭ꯔꯨꯛ
ꯑꯥ ꯑꯗꯨꯅꯤ ꯍꯋꯥꯥ ꯌꯥꯡꯈꯩ ꯆꯥꯇ꯭ꯔꯨꯛꯇꯨꯗꯅꯦ ꯑ ꯆꯥꯇ꯭ꯔꯨꯛ ꯍꯥꯏꯔꯣ ꯆꯥꯇ꯭ꯔꯨꯛꯇꯨꯗ ꯂꯨꯄꯥ ꯀꯩꯅꯣꯒꯨꯝꯕ ꯍꯥꯞꯆꯤꯟꯕ ꯑꯦꯠ ꯍꯟꯗ꯭ꯔꯦꯠꯀꯨꯝꯕ ꯂꯩꯇꯕꯩ ꯋꯥꯅꯦꯕꯀꯣ ꯑꯦꯠ ꯍꯟꯗ꯭ꯔꯦꯠꯀꯨꯝꯕ ꯍꯥꯞꯆꯤꯟꯕ ꯐꯥꯏꯚ ꯐꯤꯐꯇꯤꯗꯨꯗ ꯑꯗꯨꯝ ꯐꯥꯏꯚ ꯐꯤꯐꯇꯤꯗꯨꯒꯤ ꯆꯥꯡ ꯈꯔ ꯍꯦꯟꯖꯤꯟꯕ ꯁꯤꯛꯁ ꯍꯟꯗ꯭ꯔꯦꯗꯀꯨꯝꯕ ꯑꯗꯨꯃꯥꯏꯅ ꯍꯥꯞꯆꯤꯜꯂꯒꯅꯦ ꯈꯤꯇꯪ ꯐꯕ ꯂꯩꯕꯅꯗꯤ
ꯅꯅꯕꯨꯗꯤ ꯐꯀꯠꯂꯦ ꯐꯀꯠꯂꯦ ꯄꯥꯈꯠꯂꯤꯅꯤ ꯑꯁꯤ ꯇꯣꯡꯝꯕꯖꯦ
ꯎꯝ ꯑꯣ ꯇꯧꯕꯣꯏꯕꯨꯗꯤ ꯍꯤꯜꯁ ꯑꯣꯏꯔꯗꯤ ꯂꯤꯁꯤꯡ ꯑꯅꯤꯒꯤ ꯃꯊꯛ ꯉ ꯇꯕꯨꯗꯤ ꯍꯥꯏꯌꯦꯕꯀꯣ
ꯎꯝ
ꯀꯔꯝꯕ ꯑꯔꯗꯤ ꯃꯔꯗꯔ ꯆꯆꯤꯟ ꯇꯥꯕꯅꯤ
ꯎꯝ ꯃꯥ ꯄꯩꯁꯥ ꯀꯩꯅ ꯇꯧꯔꯀꯥꯟꯗ ꯆꯠꯁꯦ ꯑꯣ ꯍꯧꯖꯤꯛꯀꯤ ꯑꯣꯏꯅꯗꯤ ꯑꯩꯗꯣ ꯕꯦꯔꯥ ꯀꯥꯔꯅꯦꯕ ꯑꯃ ꯑꯁꯤꯗꯤ
ꯃꯣꯏꯗꯤ ꯑ ꯎꯝ ꯎꯝ ꯑꯗꯨꯒ ꯃꯣꯏꯗꯤ ꯁꯨꯃꯥꯏꯅꯁꯨ ꯇꯧꯋꯦꯕ ꯈꯪꯕ꯭ꯔꯥ ꯂꯤꯁꯤꯡ ꯑꯅꯤꯒ ꯁꯝꯊꯤꯡ ꯍꯥꯏꯔꯣ ꯑꯗꯨꯗꯩꯗꯨꯗ ꯑꯃ ꯂꯩꯕꯗ ꯑꯃ ꯍꯥꯞꯄꯦꯕ ꯑꯗꯨꯗꯤ ꯑꯗꯨꯝ ꯌꯥꯗ꯭ꯔꯅꯦ ꯄꯆꯨ ꯐꯕꯣꯏ
ꯎꯝ ꯌꯥꯏꯌꯦ ꯑꯗꯨꯃꯥꯏꯅ ꯇꯧꯕꯗꯨꯁꯨ ꯂꯩꯕ ꯌꯥꯅꯤ
ꯑꯩꯆꯦ ꯁꯃꯅꯕꯤ ꯍꯣꯏ ꯑꯗ ꯍꯥꯏꯗꯤ ꯃꯣꯏ ꯌꯥꯝ ꯂꯩꯅꯕꯅꯦꯕ ꯂꯩꯉꯥꯏ
ꯎꯝ ꯅꯪꯁꯨ ꯄꯩꯁꯥ ꯀꯩ ꯇꯧꯔꯗꯤ ꯈ ꯈ ꯂꯩꯁꯜꯂꯣ ꯀꯅꯥ ꯈꯪꯉꯤ ꯇꯝꯕ ꯉꯝꯗꯦ ꯂꯨꯍꯣꯡꯕ ꯈꯣꯡꯗꯣꯡꯕ ꯍꯥꯏꯕꯁꯤ ꯈꯣꯡꯎꯞ ꯃꯅꯤꯄꯨꯔꯗꯗꯤ ꯌꯥꯔꯣꯏ ꯍꯦ
ꯏꯃꯣꯁꯟ ꯑꯣꯐ ꯟ ꯇꯧꯔ
ꯎꯝ ꯃꯥꯅꯦ ꯑꯃꯅꯤ ꯂꯩꯁꯟꯅꯕ
ꯑ ꯂꯩ ꯀꯥꯏ ꯆꯄꯗꯦ ꯇꯨꯡ
ꯈꯣꯡꯊꯅꯤ ꯀꯩꯅꯣ ꯂꯨ ꯕꯨ ꯂꯣꯡꯉꯗꯤ ꯈꯔ ꯆꯥꯊꯣꯛ ꯈꯣꯠꯇꯣꯛꯄꯁꯦ ꯈꯨꯅꯤꯡ ꯈꯔ ꯍꯥꯞꯄꯗꯕꯅꯤ ꯃꯧꯅꯤ
ꯅꯨꯄꯥ ꯃꯌꯨꯝꯗ ꯑꯣꯏꯅ ꯂꯩꯍꯜꯟꯅꯩ
ꯍꯥ
ꯑꯃꯤ ꯎꯅꯣ ꯂꯩꯦ ꯍꯂ
ꯑꯗ ꯑꯗ ꯗꯤ ꯂꯩꯍꯟꯒꯗꯕꯅꯤ ꯃꯣꯏꯅꯦꯅ ꯍꯦꯟꯅ ꯁꯣꯒꯣꯂꯥ ꯂꯨꯍꯣꯡꯕ ꯀꯔꯤ ꯑꯁ ꯊꯤꯜꯂꯛꯄ ꯆꯦꯟꯗ꯭ꯔꯗꯤ ꯊꯤꯜꯂꯛꯄ ꯇꯧꯔꯔꯣꯏ ꯊꯤꯜꯂꯛꯄꯒꯤ ꯈꯣꯡꯎꯞꯇꯣ ꯑꯩ ꯊꯤꯔꯗꯤ ꯌꯥꯝꯇꯅꯤ ꯑꯩꯈꯣꯏꯁꯦꯒꯤ ꯉꯥꯛꯁꯪ ꯉꯥꯡꯕꯤ ꯉꯝꯗ꯭ꯔꯤ
ꯑꯥꯎ ꯇꯧꯒꯟꯕꯅꯦ ꯌꯥꯝ ꯂꯨꯍꯣꯡꯉꯦ ꯣꯠꯀꯨꯝꯕ ꯆꯦꯟꯕ ꯊꯣꯛꯄ ꯑ ꯀꯩꯒꯨꯝꯕ ꯁꯤ ꯈꯪꯅ ꯇꯥꯔꯗꯤ ꯆꯦꯟꯗꯤ ꯆꯦꯟ ꯇꯧꯕ ꯂꯦ
ꯍꯥꯥ
ꯀꯩꯒꯨꯝꯕ ꯈꯈꯣꯡꯊꯣ ꯆꯥꯎꯍꯣꯏꯅ ꯍꯥꯏꯕꯁꯦ ꯏꯟ ꯇꯥꯔꯗꯤꯅꯦ ꯌꯥ ꯇ ꯍꯥꯏꯔꯅꯦ ꯗꯤꯖꯦꯟ ꯇꯧꯕ ꯃꯥꯟꯗꯦꯕ
ꯑꯥ ꯑꯥ ꯃꯣꯏꯗꯤ ꯆꯦꯟꯗꯧꯗꯣꯏ ꯃꯥꯟꯗꯦ ꯅꯣꯏ ꯅꯣꯏ ꯅꯤꯡꯗꯣꯝ ꯆꯥ ꯍꯥꯏꯅ ꯀꯩꯅꯣ ꯇꯧꯕꯅꯦ ꯑꯍꯜꯕ ꯈꯪꯅꯔꯝꯃꯤꯅ ꯅꯠꯇ꯭ꯔꯥ ꯑꯗꯨꯏꯁꯨ ꯎꯝ ꯑꯣ ꯃꯣꯏꯗꯅ ꯀꯩꯅꯣ ꯑꯣꯏꯅ ꯀꯥꯒꯦ ꯍꯥꯏꯅꯤ ꯃꯪꯒꯣꯜ ꯀꯥꯕ ꯍꯥꯏꯕ꯭ꯔꯥ ꯑꯗꯨꯃꯥꯏꯅ ꯇꯧꯕꯗ ꯄꯣꯠ ꯆꯩꯦ ꯐꯤꯔꯨ ꯐꯤꯔꯜ ꯑꯣꯏꯅ ꯅꯠꯇ꯭ꯔꯥ
ꯎꯝ ꯑꯗꯣ ꯑꯁ ꯈꯪꯗꯦꯗ ꯑꯩꯅ ꯍꯥꯏꯁꯤꯅꯦ ꯌꯥꯝꯗ꯭ꯦ ꯅꯠꯇ꯭ꯔꯕꯗ ꯆꯍꯤ ꯑꯃ ꯑꯅꯤ ꯑꯗꯨꯃꯥꯏꯅꯗꯤ ꯄꯥꯝꯃꯦ ꯑꯗꯨꯒ ꯍꯥꯏꯗꯤ
ꯄꯁꯤꯤꯒ
ꯍꯥꯏꯗꯤꯅꯦ ꯊꯥꯏꯅꯗꯤ ꯑꯗꯨꯝ ꯑꯁꯦꯡ ꯇꯁꯦꯡꯅ ꯍꯥꯏꯔꯕꯗꯤ ꯅꯪ ꯍꯥꯏꯅꯤꯡꯕ ꯋꯥꯈꯜꯒꯤ ꯂꯣꯟꯗꯨꯁꯨ ꯑꯩ ꯈꯪ ꯌꯥꯅꯤꯡꯉꯦꯕꯀꯣ ꯅꯪ ꯍꯥꯏꯗꯣ ꯑꯩ ꯁꯞꯄꯣꯔꯠ ꯇꯧꯔꯦꯕ ꯇꯧꯋꯦꯕ ꯑꯗꯨꯕꯨ ꯇꯧꯕ ꯇꯕꯨ ꯑꯗꯨꯝꯕꯗꯣ ꯅꯨꯄꯥ ꯌꯥꯝ ꯊꯣꯛꯄ ꯀꯥ ꯍꯦꯟꯅ ꯅꯨꯄꯥ ꯊꯣꯛꯄ ꯅꯨꯄꯥꯗꯤ ꯑꯣꯏꯔꯝꯗꯕ ꯃꯥꯟꯗꯕ ꯑꯩꯅ ꯑꯗꯨꯗꯨꯅ ꯃꯇꯝ ꯁꯥꯡꯅ ꯂꯧꯅꯤꯡꯉꯦꯕ ꯍꯥꯏꯗꯤ ꯃꯤꯅꯗꯤ ꯍꯥꯏꯌꯦꯕ ꯃꯤꯅ ꯁꯤꯜꯂꯛꯄ ꯅꯨꯄꯥ ꯀꯩꯗꯧꯅꯨꯡꯗ ꯈꯪꯅꯔꯨꯅꯨ ꯑꯗꯒꯤꯗꯤ ꯍꯥꯏꯗꯤ ꯏꯁꯥꯒ ꯈꯪꯅꯕꯁꯤꯐꯧ ꯃꯣꯠ ꯆꯥꯟꯅꯗꯣꯏꯅꯤ ꯑꯗꯒꯤꯗꯤ ꯍꯥꯏꯅꯤꯡꯕ ꯋꯥ ꯍꯥꯏꯕ ꯉꯝꯗꯕ ꯃꯇꯥꯡ ꯌꯥꯎꯔꯤꯅꯤꯒ ꯍꯥꯏꯌꯦꯕꯀꯣ ꯑꯗꯣ ꯑꯩ ꯁꯣꯛꯅ ꯌꯥꯅꯤꯡꯗꯦꯕ ꯈꯪꯕ꯭ꯔ ꯌꯥꯅꯤꯡꯗꯦ ꯍꯥꯏꯕꯗꯤ ꯅꯨꯡꯁꯤꯅꯕ ꯍꯥꯏꯕꯁꯤꯗꯤ ꯍꯥꯏꯗꯤ ꯈꯪꯍꯧꯗꯅ ꯊꯦꯡꯅꯕ ꯅꯨꯃꯤꯠ ꯃꯉꯥ ꯇꯔꯥꯅꯤꯗꯕ ꯧꯗ ꯍꯣꯡꯕ ꯈꯣꯠꯄ ꯌꯥꯎ ꯀꯥꯟꯗ ꯑꯩꯈꯣꯏ ꯃꯤꯑꯣꯏꯕ ꯍꯥꯏꯁꯦ ꯀꯩꯁꯨ ꯇꯝꯕꯕꯨ ꯗꯤ ꯉꯝꯗꯦ ꯑꯗꯨ ꯑꯣꯏꯁꯨ ꯂꯥꯏꯕꯛ ꯐꯔꯗꯤ ꯑꯗꯨꯁꯨ ꯑꯗꯨꯝ ꯆꯄꯪ ꯍꯦꯟꯅ ꯅꯨꯡꯁꯤꯅꯕ ꯌꯥꯎꯋꯦꯕ ꯅꯠꯇ꯭ꯔꯥ ꯑꯗꯒꯤ ꯃꯤ ꯌꯦꯡꯉꯣ ꯅꯣꯏ__ ꯚꯤꯗꯤꯑꯣꯗ ꯍꯥꯏꯔꯤꯌꯨ ꯊꯥ ꯅꯤꯄꯥꯟꯈꯛ ꯅꯨꯡꯁꯤꯅꯔꯒ ꯆꯦꯜꯂꯒ ꯍꯣꯡꯉꯤꯅꯤ ꯈꯣꯠꯂꯤꯅꯦꯅ ꯍꯥꯏꯕꯗꯣ ꯑꯗꯨꯝ ꯄꯪꯅꯨꯡ ꯅꯨꯡꯁꯤꯅꯩꯗꯨꯅꯦꯕ ꯑꯗꯨꯅ ꯍꯥꯏꯗꯤ ꯊꯦꯡꯅꯕ ꯈꯪꯅꯕ ꯍꯥꯏꯁꯦ ꯏꯁꯣꯔꯅ ꯂꯥꯏꯕꯛꯇ ꯇꯝꯃꯝꯕ ꯑꯣꯏꯇꯥꯥꯔꯗꯤ ꯃꯤꯒꯤ ꯊ꯭ꯔꯨꯗꯒꯤ ꯊꯦꯡꯅꯧ ꯍꯥꯏꯅ ꯇꯝꯃꯝꯃꯥꯁꯨ ꯐꯖꯅ ꯑꯗꯨꯝ ꯈꯪꯅꯕ ꯅꯨꯡꯁꯤꯅꯕ ꯃꯌꯥꯝ ꯌꯥꯎꯋꯦꯕ ꯃꯤ ꯄꯨꯣꯏꯅ ꯗꯨꯗꯨꯗꯨ ꯃꯤꯅ ꯐꯩ ꯍꯥꯏꯔꯒ ꯆꯥꯟꯅꯗꯕ ꯁꯤꯁꯨ ꯆꯨꯝꯃꯦꯕ ꯆꯨꯝꯕꯕꯨꯗꯤ ꯃꯤꯅ ꯐꯩ ꯍꯥꯏꯔꯒ ꯂꯣꯏꯅꯔꯀꯥꯟꯗ ꯅꯨꯡꯉꯥꯏꯇꯥꯕ ꯃꯤ ꯃꯌꯥꯝꯕꯨꯗꯤ ꯌꯥꯎꯋꯦ ꯑꯗꯣ ꯅꯨꯡꯉꯥꯏꯇ꯭ꯔꯒ ꯅꯨꯡꯉꯥꯏ__ ꯇ꯭ꯔꯦ ꯅꯨꯡꯉꯥꯏꯇꯕꯗꯨꯗꯤ ꯊꯛ ꯂꯥꯎ ꯀꯛꯊꯛ ꯈꯔ ꯂꯣꯏꯔꯦ ꯅꯠꯇ꯭ꯔꯥ ꯑꯗꯩꯩ ꯃꯥꯅ ꯁꯤꯂꯛꯄꯅꯤ ꯑꯗꯨꯅꯤꯗꯥꯅꯤ ꯃꯤꯉꯣꯟꯗꯁꯨ ꯕ꯭ꯂꯦꯝ ꯇꯧꯔꯣꯏꯗꯕꯅꯦꯕ ꯑꯗ ꯑꯩ ꯌꯥꯝ ꯅꯨꯡꯉꯥꯏꯈꯤꯗꯦꯀꯣ ꯑꯩꯒꯤ ꯃꯇꯥꯡ ꯅꯣꯏꯁꯨ ꯈꯪꯉꯤꯗꯨꯉꯥꯏ ꯅꯨꯡꯉꯥꯏꯈꯤꯗꯦ ꯑꯗꯣꯏ ꯇꯔꯁꯨ ꯑꯩ ꯕ꯭ꯂꯦꯝ ꯇꯧꯗꯦꯕ ꯃꯤꯗꯨꯅ ꯐꯠꯂꯝꯗꯕꯒꯤ ꯆꯥꯟꯅꯕ ꯑꯣꯏ__ ꯃꯕꯨꯛ ꯁꯦꯡꯗꯕꯩꯅꯤ ꯍꯥꯏꯅ ꯑꯩ ꯑꯗꯨꯃꯥꯏ__ ꯈꯟꯗꯣꯛꯑꯦꯕ ꯀꯩꯁꯨꯝ ꯃꯣꯏ ꯑꯩꯉꯣꯟꯗ ꯑꯩ ꯑꯗꯨ ꯑꯗꯥ ꯕ꯭ꯂꯦꯝ ꯀꯩꯁꯨꯝ ꯇꯧꯗꯦꯕ ꯍꯣꯏ ꯇꯧꯕꯩꯕꯨꯗꯤ ꯃꯣꯏꯁꯨ ꯋꯥꯊꯤ ꯋꯥꯔꯦꯝ ꯈꯔ ꯉꯥꯡꯁꯤꯟꯕꯗꯨꯒꯤ ꯑꯗꯨꯃꯥꯏꯅ ꯉꯥꯡꯉꯤꯗꯣ ꯀꯩꯒꯤꯅꯣ ꯀꯩ ꯋꯥꯈꯜꯅꯣ ꯍꯥꯏꯕꯒꯤ ꯑꯗꯨꯒꯨꯝꯕꯒꯤꯕꯨꯗꯤ ꯑꯩ ꯁꯦꯡꯅ ꯍꯥꯏꯔꯕꯗ ꯈꯜꯂꯦꯕ ꯑꯗꯨ ꯅꯠꯇꯅ ꯍꯥꯏꯗꯤ ꯀꯩꯁꯨ ꯃꯤꯉꯣꯟꯗ ꯕ꯭ꯂꯦꯝ ꯇꯧꯅꯤꯡꯉꯥꯏ ꯂꯩꯇꯦꯕ ꯑꯗꯩ ꯃꯤ ꯈꯨꯗꯤꯡꯃꯛ ꯑꯩꯅ ꯃꯄꯥꯟ ꯊꯣ ꯊꯣꯛꯑꯒ ꯑꯩꯅꯗ ꯀꯣꯏꯕ ꯂꯥꯡꯕ ꯆꯠꯂꯀꯥꯟꯗ ꯊꯦꯡꯅꯔꯒ ꯀꯣꯏꯅꯒꯗꯝꯅꯤ ꯏꯁꯥ ꯏꯁꯥ ꯈꯪꯅꯔꯒ ꯇꯤꯟꯅꯔꯒ ꯈꯪꯅꯒꯗꯝꯕꯅꯤ ꯀꯣꯏꯅꯒꯗꯃꯤ ꯁꯤꯒꯤ ꯀꯟꯁꯦꯞ ꯁꯤꯁꯦ ꯑꯩ ꯌꯥꯅꯤꯡꯗꯦꯕ
ꯎꯝ ꯍꯥꯟꯗꯤ ꯑꯍꯜ ꯂꯃꯟꯅ ꯑꯃꯅ ꯑꯃꯅ ꯁꯤꯜꯂꯛꯑꯒ ꯈꯪꯅꯔꯛꯄ ꯋꯥꯈꯜ ꯃꯣꯠ ꯆꯥꯟꯅꯔꯗꯤ ꯁꯨꯅ
ꯀꯩꯁꯨ ꯅꯠꯇꯦ ꯍꯥꯏꯕ ꯎꯝ ꯎꯝ ꯌꯦꯡꯊꯣꯛꯀꯗꯕꯅꯦꯕ ꯈꯨꯗꯤꯡꯃꯛꯇꯤ ꯆꯨꯝꯃꯦꯕ ꯌꯦꯡꯕꯗꯤ ꯑꯗꯣ ꯍꯥꯏꯗꯤ ꯇꯥꯡ ꯇꯥꯡꯀꯛ ꯇꯥꯡꯀꯛ ꯃꯇꯝ ꯃꯇꯝ ꯂꯩꯗꯅ ꯀꯣ ꯑꯗꯨꯅꯅꯦꯕ ꯑꯩꯅ ꯑꯩꯉꯣꯟꯗ ꯍꯧꯖꯤꯛꯀꯤ ꯃꯇꯝꯗ ꯕꯤꯛ ꯌꯥꯝꯅ ꯂꯩꯇꯕ ꯃꯇꯥꯡꯀꯛ ꯑꯣꯏꯕꯒꯤꯅꯦꯕ ꯈꯪꯕ꯭ꯔꯥ ꯑꯗꯩꯩ ꯑꯩꯅꯁꯨ__ ꯑꯗꯨꯝ ꯅꯣꯏꯒꯤ ꯂꯥꯛꯄ ꯈꯣꯠꯄꯗꯁꯨ ꯑꯩ ꯌꯦꯡꯊꯣꯛꯀꯗꯕꯅꯤ ꯃꯇꯝ ꯂꯧꯒꯗꯕꯅꯤ ꯋꯥꯔꯤ ꯁꯅꯔꯒ ꯈꯪꯗꯣꯛꯀ ꯆꯕꯅꯤ ꯑꯗꯨꯝ ꯍꯥꯏꯗꯅ ꯑꯦ ꯑꯗꯨ ꯍꯥꯏꯔꯒ ꯅꯪꯒꯤꯗꯨꯗꯤ ꯀꯃꯥꯏꯅ ꯇꯧꯋꯏ
ꯊꯣꯈ꯭ꯔꯦ ꯀꯩꯅꯩꯅꯣꯅꯦ ꯑꯩ ꯅ ꯍꯥꯟꯅ ꯅꯪꯉꯣꯟꯗ ꯍꯥꯏꯔꯗꯤ ꯍꯥꯏꯔꯛꯇꯦ ꯀꯩꯅꯣ ꯑꯩꯈꯣꯏꯅꯤ ꯋꯥꯔꯤ ꯁꯥꯟꯅꯔꯝꯃꯒ ꯅꯪꯅ ꯂꯦꯞꯄꯣ ꯍꯥꯏꯗ꯭ꯔꯥ ꯑꯩꯅꯁꯨ ꯂꯦꯞꯄꯒ ꯍꯥꯏꯔꯒꯅ ꯂꯦꯞꯄ ꯅꯠꯇ꯭ꯔꯥ ꯑꯗꯨꯒꯤ ꯃꯇꯨꯡ ꯃꯥ ꯑꯃꯨꯛꯨꯔꯛ ꯃꯦꯁꯦꯁ ꯊꯥꯔꯛꯑꯦꯕꯀꯣ ꯑꯗꯨꯗꯁꯨ ꯑ ꯑꯍꯥꯟꯕ
ꯃꯥꯏ ꯃꯥꯏ ꯃꯣꯡꯗꯨꯗꯤ ꯌꯥꯗ꯭ꯔꯦ
ꯌꯥꯗꯦ ꯑꯗꯨꯅ ꯗꯤ ꯌꯦꯡꯉꯨꯅꯤ ꯑꯃꯨꯛꯁꯨ ꯊꯥꯔꯝꯃꯦ ꯑꯗꯨꯗ ꯇꯨ ꯍꯟꯗ꯭ꯔꯦ ꯑꯗꯨꯗꯒꯤ ꯑ ꯁꯨꯡꯛꯇ ꯊꯥꯔꯛꯈꯤꯗ ꯉꯝꯃꯦ ꯑꯗꯤ ꯑꯅꯤꯔꯛ ꯈꯛꯇꯅꯤꯗꯅ ꯑꯩꯅ ꯃꯦꯁꯦꯁ ꯆꯟꯗ꯭ꯔꯤꯁꯦ
ꯎꯝ
ꯑꯗꯨꯝ ꯂꯣꯏꯈ꯭ꯔꯦ ꯃꯥ ꯂꯣꯏꯈ꯭ꯔꯦ
ꯑ ꯆꯥꯟꯅꯔꯣꯏꯗꯕ ꯑꯣꯏꯗꯤ ꯀꯩꯗꯧꯅꯦ
ꯆꯥꯟꯅꯗꯕꯩꯅꯤꯗ ꯃꯥ ꯍꯧꯔꯛꯄꯒ ꯍꯥꯟꯅ ꯍꯥꯏꯖꯔꯤ ꯑꯗꯨꯗꯤ ꯑ ꯑꯣꯝ ꯅꯨꯄꯤ ꯑꯗꯨ ꯑꯗꯥꯅ ꯃꯥꯅꯤ
ꯑꯗꯨ ꯑꯣꯏꯗꯤ ꯈꯪꯅꯔꯨꯔꯅꯨꯗꯅ ꯑꯗ ꯑꯗꯨꯗꯨꯗꯨ ꯍꯥꯏꯗꯤ ꯃꯤ ꯈꯨꯗꯤꯡꯃꯛ ꯈꯔꯅ ꯇꯧꯔꯒ ꯍꯦꯛꯇ ꯂꯣꯏꯅꯃꯛ ꯀꯩꯅꯣ ꯇꯧꯔꯝꯅꯤ ꯍꯥꯏꯕꯗꯨꯁꯨ ꯌꯥꯗ꯭ꯔꯦꯕ ꯂꯣꯏꯅꯔꯒ ꯌꯦꯡꯊꯣꯛꯄ ꯑꯃ ꯗꯔꯀꯥꯔ ꯑꯣꯏꯗ ꯇꯁꯦꯡꯅꯨꯡ ꯌꯦꯦꯛ ꯍꯦꯛ ꯌꯦꯡꯉꯔꯨꯔ ꯁꯤꯖꯤꯟꯅꯔꯣꯏ ꯍꯥꯏꯔꯗꯤ ꯃꯥ ꯇꯨꯃꯤꯟꯅ ꯑꯗꯨꯝ ꯂꯩꯈ꯭ꯔꯣꯕ ꯃꯥꯒꯤ ꯋꯥꯈꯜꯂꯣꯟꯗꯨꯗꯤ ꯌꯥꯗ꯭ꯔꯦꯕ ꯌꯥꯗꯦ ꯂꯥꯏꯔꯤꯛ ꯇꯝꯗꯕ ꯃꯄꯥꯟ ꯊꯣꯛꯇꯕ ꯃꯤꯅ ꯃꯥꯜꯂꯦꯕ
ꯃꯥꯟꯗꯤꯅꯦ ꯁꯣꯃꯂꯥ ꯌꯦꯡꯉꯣ ꯆꯍꯤꯗꯨꯁꯨ ꯑꯥ ꯌꯧꯔꯕ ꯅꯠꯇ꯭ꯔꯥ ꯑꯩꯈꯣꯏꯗꯒꯤꯗꯤ ꯍꯦꯟꯕꯁꯦ ꯐꯅꯌꯥꯝ ꯊꯥꯔꯇꯤ ꯑꯐ ꯁꯦ ꯑꯗꯨꯒ ꯋꯥꯈꯜꯗꯨꯕꯨ ꯑꯗꯨꯣ ꯑꯗꯥꯅ ꯇꯧꯔ ꯂꯩꯕꯅꯤꯅ ꯐꯪꯉꯔꯣꯏ ꯐꯪꯉꯔꯣꯏ ꯍꯣꯏ ꯐꯪ ꯀ
ꯑꯉꯥꯡ ꯑꯃꯅ ꯐꯥꯔ ꯂꯧꯖꯔꯅꯤ ꯃꯥ
ꯎꯝ ꯑꯗꯨ ꯌꯥꯔꯣꯏꯗ ꯌꯥꯝ ꯀꯩꯅꯣ ꯇꯧ
ꯑꯗꯣ ꯑꯩ ꯈꯪꯗꯔꯤꯁꯦꯕ ꯑꯩ ꯉꯔꯥꯡ ꯅꯍꯥꯟꯗꯒꯤ ꯁꯨꯝ ꯁꯨꯃꯥꯏꯅ ꯁꯤ ꯄꯥꯎ ꯂꯥꯛꯄꯁꯤꯗꯒꯤꯩ ꯏꯃꯪꯗꯁꯨ ꯎꯏꯀꯣ ꯑꯗꯨꯗꯨꯒ ꯖꯦꯝꯁꯀ ꯌꯥꯝ ꯋꯥꯔꯤ ꯁꯥꯟꯅꯅꯤꯡꯕ
ꯍꯤ ꯍꯤ ꯍꯤ
ꯑꯩ ꯑꯁꯅꯤ ꯑꯗꯨꯉꯥꯏ ꯃꯦꯁꯦꯖꯥꯎ ꯐꯥꯎꯗꯤ ꯐꯥꯎꯔꯛꯑꯝꯕꯅꯦꯕ ꯑꯩꯅ ꯅꯤꯡꯊꯤ ꯅꯨꯡꯉꯥꯏꯅ ꯈꯨꯝꯈꯤꯗꯕꯗꯨꯅ ꯑꯗꯨꯝ ꯂꯩꯈ꯭ꯔꯦꯕ
ꯎꯝ ꯑꯗꯨꯗꯤ ꯑꯁ ꯇꯧꯔꯣ ꯅꯪꯗꯁꯨ ꯀꯩꯅꯣꯝꯕꯨꯗꯤ ꯈꯝꯗꯦ ꯑꯗꯨꯒ ꯁꯣꯝꯒꯤꯁꯤꯗ ꯌꯦꯡꯒꯦ ꯌꯦꯡꯉꯣ ꯅꯪꯁꯨ ꯁꯣꯝ ꯅꯥꯀꯟꯒꯤ ꯂꯥꯛꯄꯩꯁꯨ ꯌꯦꯡꯒꯅꯦꯕ ꯑꯃꯗꯨꯒ ꯍꯦꯟꯅ ꯋꯥꯔꯤ ꯁꯥꯟꯅꯅꯤꯡꯕ ꯄꯥꯎ ꯐ
ꯎꯝ ꯃꯥ ꯈꯟꯈꯤꯕ ꯃꯤ ꯑꯣꯏꯕꯗꯣ
ꯎꯝꯝ ꯑꯗꯨꯒꯤꯅꯤ ꯈꯟꯖꯤꯜꯂꯨꯅꯗ ꯌꯦꯡꯀꯣ ꯑꯗꯨꯝ ꯀꯔꯤꯅꯣ ꯀꯩꯁꯨ ꯈꯜꯂꯨꯅ ꯑꯗꯨ ꯃꯥꯏ ꯐꯖꯔꯝꯖꯅꯤ ꯀꯩꯗꯧꯔꯒꯦ
ꯎꯝ
ꯩꯅ ꯈꯟꯖꯤꯜꯂꯨꯅꯕꯗ ꯈꯪꯗ꯭ꯔꯦ ꯏꯃꯥꯟꯅꯕꯤ ꯑꯐꯕꯗ ꯂꯩ
ꯑꯗꯨꯝ ꯍ ꯂꯤꯂꯥ ꯏꯁꯣꯔꯒꯤ ꯀ꯭ꯔꯤꯄꯥ ꯍꯥꯏꯕ ꯇꯥꯔꯦ ꯑꯣ ꯃꯥꯅ ꯁꯤꯠꯂꯛꯄꯗꯨꯗ ꯑꯩꯁꯨ ꯑꯗꯨꯝ ꯆꯠꯂꯒꯦ ꯂꯝꯕꯤꯗꯣ ꯥꯏ
ꯆꯠꯂꯒꯦ ꯈꯜꯂꯤ ꯅꯠꯇ꯭ꯔꯣ
ꯎꯝ ꯋꯥꯔꯤꯁꯨ ꯅꯨꯡꯉꯥꯏꯔꯤ ꯑꯗꯨꯗꯤ
ꯍ
ꯊꯝ ꯃꯥꯒꯦꯀꯣ ꯄꯣꯊꯥꯔ ꯎ ꯉꯁꯤꯒꯤꯗꯤ ꯄꯣꯊꯥꯔꯁꯤ ꯅꯨꯡꯉꯥꯏ ꯇꯣꯝꯊꯣꯛꯑꯒꯟꯅꯥꯏ ꯋꯥꯔꯤꯁꯨ ꯉꯥꯏꯍꯥꯛ ꯁꯥꯟꯅꯔꯦ ꯅꯨꯡꯉꯥꯏꯔꯦ
ꯎꯝ ꯎꯝ ꯍꯣꯏ ꯍꯣꯏ ꯊꯝꯃꯦ ꯊꯝꯃꯦ
ꯑ